ꯎꯝ
ꯇꯥꯕꯔꯣ ꯇꯥꯕꯔꯣ ꯎꯝ ꯀꯩꯗꯧꯁꯦ ꯍꯥꯏꯕꯅꯣ
ꯅꯣꯛꯅꯤꯡꯉꯥꯏ ꯈꯛꯇ
ꯅꯣꯛ ꯖꯒꯣꯏ ꯇꯧꯔꯒ ꯂꯩꯎ ꯍꯥꯏꯕ꯭ꯔꯣ
ꯎꯝ
ꯀꯩ ꯖꯒꯣꯏꯅꯣ
ꯁꯥꯎꯕꯅ ꯄꯥꯛꯑꯦꯗ ꯁꯨꯝ ꯁꯥꯎꯑꯣꯗ
ꯎꯝ ꯁꯥꯎꯒꯦ ꯁꯥꯎꯒꯦ ꯁꯥꯎꯕꯅ ꯄꯛꯑꯗꯤ ꯅꯨꯡꯇꯤꯒꯤ ꯁꯥꯎꯕꯤꯒꯦꯅꯦ
ꯁꯥꯎꯋꯣ ꯍꯧꯖꯤꯁꯨ ꯁꯥꯎꯋꯣ
ꯁꯦꯡꯃꯥꯏꯔꯥ
ꯎꯝ
ꯊꯝꯕꯅ ꯐꯔꯦ
ꯅꯣꯛꯀꯦ
ꯑꯗꯨꯒ ꯌꯥꯝ ꯅꯣꯛꯄꯗꯣ ꯅꯁꯛꯇꯨꯒ ꯌꯥꯝ ꯆꯥꯟꯅꯗ꯭ꯔꯦ
ꯅꯣꯡ ꯀꯅꯨ ꯍꯥꯢꯔꯒ ꯍꯟꯖꯤꯟ ꯍꯟꯖꯤꯟ ꯅꯣ ꯊꯣꯛꯂꯛꯅꯦ ꯏꯁ
ꯑꯍꯝ
ꯅꯣꯛꯑꯒ ꯌꯥꯝ ꯆꯥꯟꯅꯕ ꯇꯥꯏ ꯇ
ꯃꯤꯅꯥ ꯑꯥ
ꯎ ꯃꯤꯅ ꯍꯥꯏꯗꯤ ꯀꯅꯥꯅ ꯍꯥ
ꯈꯅꯥꯎ ꯈꯥ
ꯅꯪ ꯃꯥꯟꯕꯗꯨꯅꯔ
ꯑ
ꯀꯀꯩ ꯑꯝꯗ ꯅꯥꯎꯄꯗꯤ ꯃꯤ ꯃꯤ ꯃꯤ ꯍꯥꯏꯗꯤ ꯃꯤ ꯄꯨꯜꯂꯞꯇ ꯑꯗꯨꯝ ꯃꯤ ꯄꯨꯂꯞꯇ ꯑꯗꯨꯝ ꯆꯅꯩ ꯂꯥꯏꯒꯤ ꯈꯨꯠꯁꯦꯝꯁꯨ ꯑꯉꯛꯄꯅꯦꯀꯣ
ꯀꯆꯥꯅꯩ ꯍꯥꯏꯔꯣ
ꯎꯝ ꯑꯗꯨꯅꯦ ꯑꯗꯨꯃꯛꯅꯦ
ꯒꯥꯏ
ꯊꯦꯡꯉꯦ ꯅꯠꯇ꯭ꯔꯅꯦ ꯅꯣꯛꯄꯗꯤ ꯃꯤ
ꯃꯥꯅꯦ ꯃꯥꯅꯦ
ꯑꯁ ꯂꯣꯏ ꯏꯁꯣꯔꯒꯤ ꯈꯨꯠꯁꯦꯝꯁꯨ ꯑꯁ ꯑꯩꯗꯤ
ꯅꯪꯅꯕꯨ ꯍꯥꯏꯔꯗꯤ ꯂꯣꯏꯟ ꯆꯨꯝꯃꯦ ꯆꯨꯝꯃꯦ ꯆꯨꯝꯃꯦ
ꯊꯥꯒꯠꯇꯕ ꯉꯝꯗꯦ
ꯎꯝ
ꯅꯠꯇ꯭ꯔꯥ
ꯊꯛꯀꯠꯂꯣ ꯊꯛꯀꯠꯂꯣ
ꯀꯔꯤ ꯍꯧꯖꯤꯛꯀꯤꯗꯣ
ꯅꯪ ꯈꯨꯍꯥꯏꯗꯣ ꯅꯪ ꯈꯨꯍꯥꯏꯗꯣ ꯍꯥꯏꯕꯩ ꯋꯥꯅꯦ ꯊꯥꯡꯀꯠꯇꯕ ꯉꯝꯗꯦ ꯍꯥꯏꯕꯗꯨꯗ ꯊꯥꯡꯀꯠꯂꯣ ꯊꯥꯡꯀꯠꯂꯣ ꯍꯥꯏꯕ ꯅꯪꯗꯤ ꯊꯥꯡꯀꯠꯇꯕ ꯉꯝꯗꯦ ꯍꯥꯏꯔꯛꯑꯦꯍꯦ
ꯑꯁ ꯑꯐꯕ ꯑꯩ ꯂꯥꯜꯂꯁꯨ ꯆꯨꯝꯍꯟꯕ ꯅꯪꯉꯣꯟꯗꯁꯨ ꯊꯥꯒꯠꯂꯩ ꯊꯥꯒꯂꯤ ꯑꯃꯨꯛꯀꯁꯨ ꯊꯥꯒꯂꯤ
ꯃꯝ ꯃꯝꯗꯧꯔꯕꯣ
ꯃꯝꯗꯧꯔꯦ ꯑꯗꯨꯒꯤꯅꯦ ꯀꯥꯡꯁꯦ ꯌꯥꯝꯁꯤꯜꯂꯛꯑꯦ
ꯀꯥꯡ ꯆꯤꯛꯍꯟꯒꯅꯨꯍꯦ
ꯑꯁ ꯑꯩꯉꯣꯟꯗꯗꯤꯅꯦ ꯀꯥꯡ ꯆꯤꯛꯄ ꯃꯤ ꯑꯦ ꯆꯥꯡ ꯀꯥꯡ ꯆꯤꯛꯄ ꯀꯥꯡꯗꯣ
ꯎꯝ
ꯗꯨꯝ ꯁꯤꯕꯅꯦ ꯑꯗꯨꯗꯤ ꯑꯩꯒꯤ ꯏꯁꯤꯗꯤ ꯇꯣꯉꯥꯜꯂꯦꯕ
ꯅꯥꯁꯛꯇꯨꯒ ꯅꯪꯒꯤ ꯏꯗꯨ ꯅꯪꯒꯤ ꯏꯗꯨ ꯀ꯭ꯔꯤ
ꯏꯁꯛꯇꯣ ꯈꯔ ꯇꯣꯉꯥꯟꯕ꯭ꯔꯥ ꯑꯗꯨꯒꯤꯅꯦ ꯏꯁꯨ ꯇꯣꯡꯉꯥꯜꯂꯦꯕꯀꯣ
ꯎꯝ ꯎꯝ ꯑꯣꯏꯃꯝꯅꯤ ꯉꯁꯥꯏ ꯑꯦ ꯅꯍꯥꯟ ꯑ ꯀꯩꯅꯣ ꯑꯗꯨꯝ ꯌꯦꯡꯍꯜꯂꯒ ꯅꯪꯒꯤ ꯐꯣꯇꯣ ꯎꯕ ꯏꯃꯥꯟꯅꯕꯤꯅ ꯅꯪꯅ ꯐꯨꯔꯤꯠ ꯑꯅꯧꯕ ꯂꯩꯔꯒ ꯊꯥꯔꯛꯄ ꯐꯣꯇꯣꯗꯣ
ꯎꯝ
ꯑꯗꯨꯗ ꯎꯕ ꯑꯗꯨꯒ ꯃꯥꯅ ꯑꯁ ꯅꯣꯏꯅꯤ ꯅꯁꯛ ꯌꯥꯝ ꯃꯟꯅꯩꯌꯦ ꯍꯥꯏꯌꯦ
ꯅꯆꯤꯟ ꯊꯤꯒꯅꯨ ꯍꯥꯏꯕ ꯌꯥꯗ꯭ꯔꯣ
ꯅꯣꯏꯅꯤꯁꯦ ꯃꯁꯛ ꯃꯁꯛ ꯍꯥꯏꯕ ꯅꯠꯇꯦ ꯔꯥꯁꯤꯗꯨ
ꯃꯥꯟꯅꯩꯅꯦ ꯍꯥꯏ
ꯅꯠꯇꯦ ꯅꯪ ꯎꯍꯟꯕ꯭ꯔꯣ
ꯑꯗꯨꯝ ꯆꯤꯡꯊꯣꯛꯄꯗ ꯂꯩꯕꯅꯤꯍꯦ ꯀꯔꯤꯅꯣ
ꯑꯣ ꯅꯣꯏ ꯑꯁꯤꯗ ꯍꯟꯗꯛ ꯇꯧꯃꯤꯟꯅꯕ ꯇꯝꯃꯤꯟꯅꯕ ꯑꯗꯨꯔ ꯑꯣ
ꯏꯅꯥꯎ ꯅꯨꯄꯤꯗꯣ
ꯎꯝ ꯏꯉꯣꯟꯗ ꯏꯆꯦ ꯏꯆꯦ ꯀꯧꯕꯗꯨꯔꯣ
ꯎꯝ ꯎꯝ
ꯏꯁ ꯃꯆꯦꯁꯨ ꯅꯠꯇꯅ ꯏꯆꯦ ꯏꯆꯦ ꯀꯥꯏꯅ ꯃꯌꯥꯗꯣ ꯃꯌꯥꯗꯣ ꯐꯨꯞ ꯊꯤꯛ
ꯃꯥ ꯅꯍꯥꯟ ꯌꯥꯝ ꯁꯥꯎꯔꯒ ꯂꯥꯛꯄꯗꯣ ꯑꯩꯅ ꯍꯥꯏꯅ ꯅꯨꯄꯤꯕꯨ ꯍꯟꯊꯅ ꯈꯜꯂꯦ ꯑꯗꯨꯗꯥꯅ ꯑꯗꯨ ꯀꯔꯤ ꯅꯣ ꯍꯥꯡꯕ ꯀꯥꯟꯗꯗꯤ ꯃꯥꯁꯦ ꯃꯣꯏ ꯌꯨꯝꯗꯒꯤ ꯊꯣꯂꯛꯄꯗ ꯑꯣꯛꯇꯣ ꯇꯣꯡꯕꯗ
ꯃꯥꯒꯤ ꯑ ꯁꯤ ꯑꯣꯏ ꯊꯪꯕꯔꯣꯝꯗꯅ ꯃꯧ ꯑꯃ ꯐꯝꯕ ꯑꯗꯨꯒ ꯌꯦꯠ ꯊꯪꯕꯅ ꯅꯨ ꯅꯨꯄꯥ ꯑꯃ ꯐꯪꯃꯤ ꯍꯥꯏꯌꯦ ꯑꯗꯨꯒ ꯃꯥꯅ ꯃꯌꯥꯏꯗ ꯐꯝꯕ ꯑꯗꯨꯒ ꯑꯗꯨ ꯅꯨꯄꯥꯗꯨꯅ ꯃꯉꯣꯟꯗ ꯁꯨꯃꯥꯏꯅ ꯃꯈꯣꯡ ꯀꯛꯏ ꯀꯥꯟꯗ ꯑꯗꯨꯝ ꯏꯜꯂꯛꯑꯦ ꯍꯥꯏꯌꯦ ꯆꯨꯒꯤꯅꯤꯗ ꯑꯩꯅ ꯅ ꯃꯈꯣꯡꯒꯨꯝꯕꯅ ꯅꯨꯄꯥꯗꯨꯅ ꯁꯨꯃꯥꯏꯅ ꯊꯦꯡꯂꯛꯄꯖꯥꯠꯇꯣꯀꯣ ꯂꯝꯍꯦꯟꯕꯗꯣ ꯑꯧ ꯇꯨꯃꯥꯏ ꯁꯤꯠꯇꯅ ꯇꯧꯕꯗꯣ ꯇꯧꯔꯛꯑꯦ ꯍꯥꯏꯅ ꯍꯥꯏꯕ ꯌꯥꯗ꯭ꯔꯣ ꯍꯥꯏꯔꯣ ꯃꯥꯗꯣ ꯈꯔꯁꯨ ꯏꯀꯥꯏꯒꯟꯕꯒꯤꯀꯣ
ꯑꯩꯉꯣꯟꯗ ꯁꯨꯃꯥꯏꯅ ꯑꯗꯨꯝ ꯇꯧꯋꯦ ꯑꯗꯨꯒ ꯑꯃꯨꯛꯁꯨ ꯉꯥꯊꯔꯛꯑꯦ ꯑꯗꯨꯒ ꯃꯈꯣꯡ ꯁꯨꯃꯥꯏꯅ ꯇꯧꯋꯦ ꯍꯥꯏꯅ ꯌꯥꯝ ꯁꯥꯎꯍꯧꯕ
ꯑꯣ ꯑꯗꯣ ꯃꯥ ꯃꯥꯒꯤ ꯈꯪꯅꯕꯗꯨꯅ ꯑꯃꯨꯛ ꯃꯉꯣꯟꯗ ꯆꯩꯕ
ꯅꯠꯇꯦ ꯑꯗꯨ ꯑꯗꯨꯗꯣ ꯃꯥꯒꯤ ꯅꯨꯄꯥꯗ ꯋꯥꯔꯤ ꯁꯥꯕꯗꯣ ꯑꯩꯅ ꯇꯥꯕꯅꯤꯗ ꯑꯗꯨꯒ ꯌꯥꯝ ꯁꯥꯎꯋꯦ ꯍꯥꯏꯕꯗꯣ ꯑꯩꯗꯤ ꯃꯥꯒꯤ ꯅꯨꯄꯥꯒ ꯁꯥꯎꯅꯕ꯭ꯔꯥ ꯈꯟꯕ ꯑꯗꯨꯒꯗꯤ
ꯅꯠꯇꯦ ꯁꯥꯎꯕꯗꯣ ꯑꯣ ꯍꯥꯏꯗꯤ ꯃꯥꯒꯤ ꯅꯕ ꯈꯪꯅꯕ ꯈꯪꯅꯕꯗꯨꯅ ꯁꯥꯎꯕ ꯅꯠꯇꯕ
ꯑꯧ ꯅꯠꯇꯦ ꯈꯪꯅꯕ ꯅꯨꯄꯥꯗꯨꯗ ꯃꯥꯅ ꯇꯝꯕꯅꯤꯗ ꯑꯁꯨꯃꯥꯏꯅ ꯇꯧꯋꯏꯅ ꯁꯥꯎꯔꯒ ꯇꯧ ꯇꯛꯄꯀꯣ ꯇꯝ
ꯃꯥꯁꯨ ꯍꯥꯢꯕ ꯌꯥꯗ꯭ꯔꯣ
ꯑꯗꯨꯏꯅꯦ ꯑꯩꯅ ꯅꯪꯁꯨ ꯍꯥꯏꯕ ꯌꯥꯗ꯭ꯔꯣ ꯅꯅꯥꯛꯇ ꯐꯝꯕꯅ ꯄꯤꯗꯁꯨ ꯍꯥꯏꯔꯒ ꯃꯥꯗꯣ ꯍꯥꯏꯕꯗꯤ ꯏꯀꯥꯏ ꯍꯥꯏꯕꯗꯤ ꯉꯝꯗꯕꯗꯣ ꯍꯥꯏꯕ ꯉꯝꯗꯕꯗꯣ
ꯑꯦꯁ ꯁꯤꯐꯥꯎ ꯉꯝꯗ꯭ꯔꯗꯤ ꯂꯣꯏꯔꯦꯍꯦ
ꯉꯝꯗꯕꯅꯦꯕ ꯃꯥꯗꯣ ꯍꯥꯏꯕꯗꯤ ꯃꯩꯇꯩꯂꯣꯟꯁꯨ ꯀꯌꯥ ꯊꯣꯛꯇꯕꯀꯣ
ꯎꯝ ꯍꯧꯕꯗ ꯇꯧꯔꯛꯀꯅꯨ ꯗꯨꯃꯥꯏꯄ ꯍꯥꯢꯔ ꯑꯁꯤꯗꯤ
ꯏꯀꯥꯏꯕ ꯑꯗꯨꯅꯤ ꯃꯤꯁꯦ ꯂꯩꯌꯦꯗ ꯉꯝꯗꯕ ꯂꯩꯕꯅꯤ
ꯑꯣ ꯃꯥꯏꯁꯦ ꯌꯥꯝ ꯁꯣꯟꯕꯀꯣ ꯑꯗꯨꯗꯤ ꯃꯤꯅ ꯑꯗꯨꯝ
ꯑꯩ ꯑꯗꯨ ꯑꯩꯉꯣꯟꯗ ꯑꯗꯨꯃꯥꯏꯅ ꯇꯧꯕꯅꯤꯅ ꯅꯠꯇꯦ ꯑꯗꯨ ꯅꯣꯡꯃ ꯑꯩ ꯑꯃ ꯊꯦꯡꯅꯈ꯭ꯔꯦ ꯍꯥꯏꯕꯗꯤ ꯑꯩꯁꯨ ꯃꯅꯤꯡꯗ ꯐꯝꯕꯀꯣ ꯑꯗꯨ ꯅꯨꯄꯥꯗꯨꯁꯨ ꯑꯍꯟꯅꯤꯅ ꯌꯥꯝ ꯍꯟꯕꯗꯤ ꯅꯠꯇꯦ ꯆꯍꯤ ꯅꯤꯐꯨ ꯍꯦꯟꯕ ꯌꯥꯡꯈꯩ ꯌꯥꯎꯗ꯭ꯔꯤꯕ ꯃꯤꯅꯦꯕꯀꯣ
ꯑ
ꯑꯗꯨꯒ ꯑꯗꯨꯒꯤ ꯃꯥꯡꯗꯨꯗ ꯅꯨꯄꯤ ꯑꯃꯁꯦ ꯐꯝꯕ ꯑꯗꯨꯒ ꯑꯗꯨ ꯅꯨꯄꯥꯗꯨꯅꯀꯣ ꯈꯨꯠꯅ ꯏꯜꯂꯒ ꯁꯨꯃꯥꯏꯅ ꯊꯤꯜꯂꯒ ꯂꯩꯕ ꯋꯥꯥꯟꯗꯦ ꯑꯗꯨ ꯅꯨꯄꯤꯁꯨ ꯃꯥ ꯈꯪꯅꯕ ꯅꯨꯄꯥꯁꯨ ꯐꯝꯃꯦꯕ ꯑꯗꯨ ꯃꯥꯅ ꯍꯥꯏꯕꯒꯤ ꯅꯨꯄꯥꯗꯨꯅ ꯑꯃꯨꯛ ꯌꯦꯡꯊꯣꯔꯛꯑꯒ ꯃꯅꯤꯡꯗ ꯐꯝꯃ ꯅꯨ ꯅꯨꯄꯤꯗ ꯈꯔ ꯃꯥꯡ ꯀꯥꯍꯟꯕ ꯑꯃꯨꯛ ꯍꯧꯖꯤ ꯃꯄꯥꯥꯗꯣꯀꯣ ꯑꯩꯗ ꯑꯗꯨꯝ ꯌꯦꯡꯕꯅꯦ ꯁꯛꯇꯣ
ꯖꯥꯖꯅꯦ ꯀꯣ
ꯎꯝ ꯍꯥ ꯍꯥꯏꯗꯦ ꯍꯥꯏꯕ꯭ꯔꯣ ꯍꯥꯏ ꯍꯥꯏꯌꯦ ꯍꯥꯏꯕ꯭ꯔꯣ ꯆꯩ ꯀꯩꯅꯣ ꯇꯧꯕꯗꯣ ꯅꯨꯄꯤꯗꯨꯅ
ꯑꯁꯤꯒꯤ ꯏꯃꯥꯟꯕꯤ ꯁꯤꯔꯣ
ꯑꯩꯅ ꯍꯥꯏꯕꯗꯣ ꯑꯩ ꯃꯥꯢꯗꯣ ꯃꯥꯥꯏ ꯅꯨꯄꯥꯗꯗꯤ ꯍꯥꯏꯕ ꯃꯥꯅꯀꯣ ꯁꯨꯃꯥꯏꯅ ꯇꯧꯔꯛꯏꯅꯦ ꯍꯥꯏꯔꯒ
ꯊꯝ ꯊꯝꯂ ꯀꯥꯟꯗ
ꯎꯝ ꯑꯗꯨꯒꯤ ꯑꯗꯨ ꯅꯨꯄꯥꯁꯨ ꯃꯃꯤꯠꯇꯣ ꯈꯥꯡꯅ ꯌꯦꯡꯂꯛꯑꯒꯀꯣ
ꯎꯝ
ꯑꯗꯨ ꯅꯨꯄꯥꯗꯣ ꯂꯝ ꯌꯥꯝ ꯍꯦꯜꯂꯦ ꯃꯈꯨꯠꯅ ꯁꯨꯃꯥꯏꯅ ꯊꯤꯜꯂꯦ ꯈꯖꯤꯛ ꯈꯖꯤꯛꯀꯣ ꯑꯩꯁꯨ ꯎꯔꯕ
ꯑꯁ ꯇꯧꯕ ꯌꯥꯎꯕ ꯑꯗꯨꯃꯥꯏꯅ ꯇꯧꯕ ꯃꯤ ꯌꯥꯝ ꯌꯥꯎꯕꯅꯦ
ꯎꯝ
ꯑꯗꯨꯗꯒꯤ ꯍꯦ ꯍꯦꯟ ꯑꯗꯨ ꯈꯥꯟꯅ ꯌꯦꯡꯕꯗꯣ
ꯎꯝ
ꯑꯗꯨꯗꯒꯤ ꯑꯗꯨ ꯅꯨꯄꯥꯗꯣ ꯍꯦꯟꯖꯤꯜꯂꯗꯤ ꯑꯗꯨꯝ ꯆꯥꯕ ꯇꯥꯕꯅꯤꯅꯦ
ꯎꯝ
ꯑꯗꯨꯗꯗꯤ ꯃꯥꯁꯨ ꯇꯨꯃꯤꯟ ꯂꯩꯈ꯭ꯔꯦ ꯍꯥꯏꯕꯗꯤ ꯑꯗꯨ ꯅꯨꯄꯥꯒ ꯄꯨꯜꯂꯦꯗꯣ ꯈꯪꯗꯕꯖꯥꯠꯅꯤ ꯃꯥꯁꯨ
ꯑꯣ
ꯅꯨꯄꯤꯗꯨꯅ ꯁꯨꯃꯥꯏ ꯃꯥꯒꯤ ꯁꯥꯏꯗꯠꯇ ꯐꯝꯕꯗꯨꯗ ꯃꯥꯁꯨ ꯆꯥꯟꯁ ꯂꯧꯔꯛꯀ
ꯀꯔꯤꯒꯅꯣ ꯑꯁ ꯑꯁꯤ ꯃꯤ ꯃꯌꯥꯝ ꯐꯝꯒ ꯑꯗꯨꯃꯥꯏꯅ ꯇꯧꯕ ꯉꯝꯕꯁꯨ ꯌꯥꯎꯋꯤꯀꯣ ꯑꯁ ꯇꯜꯂꯦ ꯎꯝ ꯌꯥꯝ ꯉꯝꯃꯦ ꯍꯥꯏꯕꯅꯤꯗ
ꯀꯩꯅꯣꯗ ꯑꯥ ꯕꯤꯗꯤꯑꯣ ꯑꯃꯗ ꯊꯦꯡꯅꯕꯗꯣ ꯅꯨꯄꯤ ꯑꯥ ꯃꯥꯒꯤ ꯑꯥ ꯈꯪꯅꯕꯗꯤ ꯅꯠꯇꯕ ꯃꯣꯏꯅꯤꯁꯤꯀꯣ
ꯎꯝ
ꯑꯗꯨꯝ ꯅꯨꯄꯥꯗꯗꯤ ꯅꯨꯡꯁꯤ ꯅꯨꯄꯤꯁꯨ ꯑꯗꯨꯝ ꯅꯨꯡꯁꯤꯕ ꯑꯃ ꯂꯩ ꯑꯗꯨ ꯑꯃ ꯑꯗꯨꯗ ꯅꯨꯄꯥꯁꯤꯅ ꯅꯨꯄꯤ ꯑꯩꯉꯣꯟꯗ ꯊꯦꯡꯈ꯭ꯔꯦ ꯂꯥꯛꯑꯣ ꯊꯤꯟꯕꯤꯔꯒꯦ ꯅꯥꯌꯨꯝꯐꯥꯎ ꯀꯨꯏꯅ ꯂꯩꯒꯅꯨ ꯑꯥ ꯍꯥꯏꯕꯗꯤ ꯊꯦꯡꯉꯗꯤ ꯃꯇꯝ ꯐꯠꯇꯦꯅ ꯍꯥꯏꯕꯤꯕꯀꯣ
ꯑꯥ
ꯌꯨꯝ ꯉꯟꯇꯥ ꯉꯟꯇꯥ ꯆꯪꯉꯣ ꯍꯥꯏꯕꯤꯕ ꯅꯨꯄꯤ ꯑꯩꯉꯣꯟꯗ ꯑꯗꯨꯒ ꯄꯤꯗꯨꯅ ꯁꯥꯎꯔꯒ ꯀꯔꯤ ꯅꯣꯏꯒꯨꯝ ꯅꯣꯏ ꯅꯨꯄꯥꯁꯤꯡꯁꯦ ꯌꯨꯝ ꯉꯟꯇꯥ ꯉꯟꯇꯥ ꯆꯪꯉꯗꯦ ꯑꯩꯈꯣꯏ ꯀꯅꯥꯕꯨ ꯀꯤꯒꯗꯥ ꯅꯣꯏꯅ ꯌꯨꯝ ꯇꯥ
ꯆꯨꯃꯦꯅꯦ
ꯀꯣ ꯅꯨꯄꯥꯁꯤꯡꯅ ꯌꯨꯝ ꯉꯟꯇꯥ ꯉꯇꯥ ꯆꯪꯉꯗꯤ ꯀꯅꯥꯗ ꯀꯤꯒꯗ꯭ꯔ ꯀꯣ ꯅꯣꯏꯅꯦ ꯉꯟ ꯉꯇꯥ ꯉꯟꯇꯥ ꯌꯨꯝ ꯆꯪꯒꯗꯕꯗꯤ ꯍꯥꯏꯕꯤꯕ ꯁꯥꯎꯔꯒ ꯅꯨꯄꯤꯗꯨꯅ
ꯗꯣꯁꯨ ꯆꯨꯝꯃꯦꯅꯦ
ꯅꯨꯄꯥꯁꯤꯡꯁꯦ ꯏꯁ ꯖꯥꯠ ꯑꯃꯅꯤꯀꯣ
ꯎꯝ
ꯀꯩꯒꯤꯅꯣ ꯈꯪꯗꯦ
ꯑꯗꯨꯅꯦ ꯍꯥꯏꯗꯤ ꯅꯨꯄꯥꯁꯦ ꯍꯥꯏꯗꯤ ꯑꯗꯨꯃꯥꯏꯅ ꯇꯧꯋꯤꯗ ꯍꯥꯏꯗꯤ
ꯊꯦꯡꯉꯒ ꯂꯩꯕ ꯀꯥꯟꯗ ꯅꯨꯄꯤ ꯑꯃ ꯂꯥꯛꯄ ꯎꯗꯔꯤ ꯃꯣꯏꯗꯣ ꯋꯥꯈꯜꯗꯨꯀꯣ
ꯑꯥ
ꯑꯗꯣ ꯑꯩꯈꯣꯏꯅ ꯅꯨꯄꯥ ꯑꯃ ꯆꯠꯂꯒ ꯅꯨꯄꯤꯅ ꯊꯦꯡꯅ ꯂꯩꯔꯝꯃꯗꯤ ꯅꯨꯄꯤꯁꯤꯡꯗꯤ ꯑꯗꯨꯃꯅꯥ ꯈꯟꯗꯣꯏꯅꯤ ꯅꯨꯄꯥꯁꯤꯡꯁꯤꯗꯤꯀꫭ
ꯎꯝ
ꯍꯥꯠꯇꯣꯛ ꯀꯥꯗꯝꯅꯤ
ꯂꯣꯏꯅꯃꯛꯂꯥ
ꯎꯝ
ꯎ ꯑꯁ ꯅꫭꯛꯄꯋꯥꯅꯤ ꯀꯞꯀꯦ ꯇꯧꯋꯤꯍ‌ꯦ ꯑꯗꯨꯅ‌ꯦ ꯑꯦ ꯑꯗꯨꯃꯥꯏꯅ ꯇꯧꯕꯅꯦꯗ ꯑꯁꯦꯡꯕ ꯍꯥꯏ ꯍꯥꯏꯔꯒꯗꯤꯀꯣ ꯅꯨꯄꯥ ꯑꯗꯨꯝ ꯍꯥꯏꯗꯤ ꯑꯌꯥꯝꯕ ꯃꯤꯁꯤꯡꯅꯗꯤ ꯑꯗꯨꯃꯥꯏꯅ ꯇꯧꯕꯅꯦ ꯍꯥꯏꯗꯤ ꯃꯃꯤꯠꯀꯨꯝꯕ ꯌꯦꯡ ꯈꯥꯅ ꯌꯦꯡꯕ ꯕꯨꯝ ꯅꯨꯄꯤ ꯅꯨꯄꯤꯗꯒꯤꯁꯨ ꯀꯩꯅꯣ ꯇꯧꯕꯅꯤꯗ
ꯑꯁ ꯑꯗꯨꯃꯥꯏꯅꯅꯤ ꯍꯥꯏꯅꯨꯗ
ꯎꯝ
ꯅꯨꯄꯤ ꯅꯨꯄꯤ ꯍꯥꯏꯒꯅꯨ ꯅꯪ ꯑꯗꯨ ꯍꯥꯏꯔꯗꯤ ꯂꯥꯟꯈ꯭ꯔꯦ ꯑꯉꯥꯡ ꯃꯆꯥꯐꯥꯎ ꯂꯩꯌꯦ ꯑꯗꯨꯒ ꯃꯀꯣꯛ ꯈꯣꯏ ꯂꯥꯏꯅ ꯈꯨꯝꯕꯁꯤꯡꯁꯨ ꯂꯩꯌꯦ
ꯍꯣꯏꯅꯦ ꯑꯗꯨ ꯑꯗꯨꯒꯨꯝꯕꯗꯨꯗꯤ ꯍꯥꯏꯗꯦꯗꯅ ꯍꯥꯏꯗꯤ ꯎꯝ ꯐꯦꯔꯣ ꯐꯤ ꯁꯦꯠꯄꯥ ꯈꯣꯠꯄꯗ ꯌꯥꯝꯅ ꯐꯖꯗꯕꯁꯨ ꯌꯥꯝ ꯂꯩꯗꯅ
ꯑꯁ ꯐꯖꯗꯕꯗꯤ ꯂꯥꯏꯔꯤ ꯐꯖꯅ ꯁꯦꯠꯄꯥ ꯐꯥꯎ ꯃꯤꯠ ꯈꯛꯇꯥ ꯎꯕ ꯌꯥꯗꯔꯕ ꯀꯥꯟ
ꯍꯣꯏꯅꯦ ꯑꯗꯨꯁꯨ ꯆꯨꯝꯃꯤꯅꯦ ꯑꯗꯨ ꯍꯥꯏꯗꯤ ꯏꯁ ꯀꯃꯥꯏꯅ ꯍꯥꯏꯗꯅꯣ ꯑꯩ ꯈꯪꯗꯔ꯭ꯦꯗꯥ꯫
ꯐꯤꯔꯣꯜꯁꯤꯗꯤ ꯁꯦꯠꯅꯤꯡꯕ ꯁꯦꯠꯄ ꯌꯥꯏꯌꯦ ꯃꯥ ꯃꯥ ꯑꯄꯥꯝꯕꯅꯦ
ꯑꯗꯨꯝꯕꯗꯨ ꯆꯨꯝꯃꯦ ꯑꯗꯣ ꯑꯩꯗꯤ ꯌꯥꯝꯅ ꯎꯍꯟꯕ ꯌꯥꯝ ꯃꯌꯥꯝ ꯂꯩꯗꯅ
ꯎꯝ
ꯑꯗꯨꯒꯨꯝꯕꯗꫭ ꯃꯣꯏꯒꯤ ꯂꯤꯆꯠꯇꯁꯨ ꯈꯔꯛꯄꯨꯗꯤ ꯂꯩꯌꯦ ꯍꯥꯏꯕꯅꯤꯗ ꯑꯩꯅ ꯍꯥꯏꯕꯗꯤ
ꯎꯝ ꯑꯗꯨꯗ ꯆꯥꯝꯃ ꯃꯅꯨꯡꯗ ꯅꯨꯄꯤꯅ ꯂꯥꯟꯃꯗꯤ ꯇꯔꯥ ꯈꯛꯇꯅꯤ ꯅꯨꯄꯥꯗꯤ ꯌꯥꯝꯃꯦ
ꯎꯝ ꯆꯝꯃꯦ ꯆꯝꯃꯦ ꯁꯤꯕꯨꯗꯤ ꯑꯗꯣ ꯑꯩꯗꯤ ꯈꯪꯗꯦꯀꯣ
ꯅꯪꯁꯨꯨꯅꯦ
ꯑꯁ ꯁꯣ ꯑꯁ ꯉꯁꯤꯗꯤ ꯕꯣꯔꯥ ꯑꯅꯤ ꯑꯍꯨꯝ ꯆꯣꯞꯄꯦ
ꯅꯁꯛꯇꯨꯒꯥ
ꯐꯝꯕ ꯌꯥꯗ꯭ꯔꯦꯅꯦ ꯃꯝꯕ ꯍꯧꯕꯒꯤ ꯀꯥꯡꯖꯦ ꯍꯣꯏ ꯍꯥꯏ ꯍꯥꯏ ꯍꯥꯏ ꯍꯥꯏ ꯅꯣꯛꯄ ꯅꯠꯇꯦ ꯍꯧꯖꯤꯛꯀꯤꯗꯣ
ꯅꯪ ꯁꯨꯅꯦ ꯍꯥꯏꯕꯤꯔꯒ ꯃꯊꯟꯇꯥ ꯏꯀꯥꯏꯕꯅ ꯂꯣꯏꯔꯦ
ꯑꯁ ꯃꯊꯥ ꯁꯥꯔꯦ ꯑꯩ ꯉꯁꯤ ꯇꯨꯝꯕ ꯌꯥꯔꯣꯏ
ꯁꯤ ꯏꯁ ꯇꯨꯝꯕ ꯌꯥꯔꯣꯏ ꯀꯥꯟꯅ ꯉꯔꯥꯡ ꯉꯟꯊꯥ ꯇꯨꯝꯃꯒ
ꯉꯔꯥꯡꯕꯨꯗꯤ ꯉꯟꯇꯥ ꯇꯣꯝꯃꯦ
ꯁꯥꯎꯅꯤꯡꯕꯅ ꯉꯔꯥꯡ ꯑꯩꯗꯤ
ꯑꯗꯨꯅꯅꯤꯅꯦ ꯑꯩꯁꯨ ꯑꯗꯨꯅꯅꯦ ꯑꯩꯁꯨ ꯉꯟꯇꯥ ꯇꯨꯝꯃꯤꯗꯣ
ꯇꯧꯐꯝ ꯂꯩꯇꯕꯅ ꯑꯩꯗꯣ ꯀꯔꯤꯅꯣ ꯀꯩ ꯀꯔꯤꯅꯣ ꯄꯥꯡꯈꯟ ꯈꯜꯂꯒ ꯇꯝꯕꯐꯥꯎ ꯌꯥꯗ꯭ꯔꯦꯅꯦ
ꯉꯔꯥꯡꯗꯒꯤ ꯉꯔꯥꯡꯅꯤꯒꯣ ꯌꯥꯗꯕꯗꯣ ꯅꯪꯒꯤ ꯀꯩꯅꯣꯗꯣ ꯑꯩꯁꯨꯅꯦ ꯉꯔꯥꯡꯗꯣ ꯑꯩꯒꯤ ꯀꯥꯅꯣꯗ ꯑꯦꯌꯥꯔꯄꯤꯁ ꯊꯤꯕꯅꯦꯕ ꯐꯪꯗꯦ ꯑꯗꯣ ꯑꯩꯗꯤ ꯄꯥꯏꯕꯗꯨꯁꯨ ꯅꯨꯡꯉꯥꯏꯗꯅ ꯃꯤ ꯏꯊꯟꯇꯥ ꯂꯩꯕꯁꯨ ꯅꯠꯇꯥꯕꯅꯤꯅ
ꯂꯤꯌꯥꯔꯦ ꯌꯥꯔꯦ
ꯌꯥꯔꯕꯣ
ꯇꯥꯅꯤꯡꯗꯦ ꯑꯗꯨꯋꯥꯏꯗ ꯂꯦꯞꯄꯨ ꯗꯥ ꯀꯨꯏꯅ ꯍꯥꯏꯔꯗꯤ ꯊꯥꯎ ꯍꯩꯔꯛꯑꯅꯤ ꯑꯃꯨꯛ
ꯍꯥꯏꯍꯩꯗꯤꯀꯣ ꯇꯧꯍꯩꯗꯤꯀꯣ ꯅꯣꯏ ꯑꯗꯨꯃꯥꯏꯟ ꯇꯧꯔꯒꯅꯦ ꯅꯪꯁꯨ ꯊꯥꯎ ꯍꯩꯕꯗꯤ ꯍꯩꯕ
ꯅꯪꯁꯨ ꯌꯥꯕꯗꯤ ꯍꯩꯕ
ꯁꯤꯏꯁ ꯀꯔꯤꯅꯣ ꯌꯥꯕꯗꯤ
ꯌꯥꯅꯤꯡꯕꯅ ꯌꯥꯅꯤꯡꯕꯅ